ꯑꯦ ꯑꯃꯨꯛꯀ ꯃꯨꯠꯈ꯭ꯔꯦꯅꯦꯀꯣ ꯑꯩ ꯅ ꯑꯃꯨꯛ ꯈꯨꯝꯒꯦ ꯇꯧꯔꯔꯕ
ꯂꯤꯃꯤꯠ ꯂꯤꯃꯤꯠꯇꯣ ꯂꯤꯃꯤꯠ ꯇꯥꯡꯈ꯭ꯔꯕ ꯂꯤꯃꯤꯠ ꯌꯧꯈ꯭ꯔꯕ ꯃꯥꯜꯂꯦ ꯌꯥꯗ꯭ꯔꯦ
ꯑꯣ ꯑꯣ ꯑꯩꯕꯨ ꯈꯨꯝꯈꯤꯌꯣ ꯍꯥꯏꯗꯨꯅꯤ ꯗꯅꯚꯅꯤ ꯌꯥꯝ ꯁ꯭ꯔꯦꯁ ꯑꯣꯏꯈ꯭ꯔꯕ
ꯅꯪꯅ ꯇꯦꯛꯁ ꯅꯪꯅ ꯇꯦꯛꯁꯕ ꯑ ꯈꯨꯝꯍꯟꯕꯒꯤ ꯈꯨꯝꯅꯤꯡꯉꯥꯏꯁꯨ ꯂꯩꯇ꯭ꯔꯦ ꯁꯦꯡꯃ
ꯃꯥꯅꯤ ꯑꯩꯁꯨ ꯀꯔꯛꯏꯁꯨ ꯍꯥꯏꯅꯤꯡꯉꯥꯏ ꯂꯩꯇꯅꯅꯕꯅꯤꯒꯨꯝꯅ ꯑꯩꯗꯤ ꯁꯥꯟꯅꯕ ꯍꯥꯏꯔꯣꯏꯗ ꯑꯦꯗꯥꯗꯤ
ꯑꯁ ꯂꯩꯌꯦꯗꯪ ꯅꯪꯕꯨꯗꯤ ꯋꯥꯔꯤ ꯁꯥꯅꯤꯡꯉꯦ ꯌꯥꯝ ꯂꯥꯛꯑꯦꯒꯗꯤ ꯅꯪ
ꯑꯩꯁ ꯀꯔꯤ ꯋꯥꯔꯤ ꯁꯥꯟꯅꯍꯟꯉꯥꯏ ꯂꯩꯕ꯭ꯔꯣ
ꯅꯪꯅ ꯏꯟꯇꯤꯕꯨꯅꯥ ꯈꯛꯇ ꯍꯥꯏꯕꯒꯤ ꯑꯣꯏꯔꯝꯒꯅꯦ ꯅꯪꯅ ꯋꯥ ꯍꯪꯒꯦ ꯍꯥꯏꯅ ꯍꯥꯏꯌꯨ ꯍꯥꯏꯕꯅꯦ
ꯅꯠꯇꯦ ꯑꯩꯅ ꯍꯥꯏꯕꯗꯤ ꯑꯟꯇꯤ ꯑꯩ ꯅꯥꯏ ꯑꯩ ꯋꯥ ꯑꯃ ꯍꯥꯏꯒꯦ ꯅꯪꯒꯤ ꯀꯣꯜ ꯑꯩꯒꯤ ꯀꯣꯜ ꯄꯥꯏꯈꯠꯂꯣ ꯍꯥꯏꯕꯤꯈ꯭ꯔꯕꯅꯦꯕ
ꯑꯥ ꯀꯔꯤꯅꯣ ꯁꯦ
ꯃꯥꯅ ꯍꯥꯏꯈ꯭ꯔꯕꯅꯦ ꯑꯗꯣ ꯄꯥꯏꯈꯠꯇꯕ ꯋꯥꯆꯦꯞ
ꯑꯣꯐꯂꯥꯏꯟꯒꯤꯁꯨ ꯑꯩ ꯇꯧꯈ꯭ꯔꯕꯅꯦ
ꯑꯥ
ꯑꯩꯕꯨ ꯀꯣꯜ ꯑꯝꯇ ꯇꯧꯕꯤꯌꯣ ꯑꯩ ꯋꯥ ꯑꯃ ꯍꯥꯏꯒꯦ ꯋꯥ ꯑꯃ ꯍꯥꯡꯅꯤꯡꯉꯥꯏ ꯂꯩꯌꯦ ꯑꯟꯇꯤ ꯍꯥꯏꯅꯀꯣ ꯃꯥꯅ ꯍꯥꯏꯕꯗꯩ ꯈꯉꯤꯅꯦ
ꯎꯝ ꯇꯧꯔꯛ ꯄꯁꯨꯨ ꯌꯥꯏ ꯇꯧꯔꯥꯛꯀꯅꯤ ꯑꯗꯨꯗꯤ ꯆꯤꯟꯕꯒꯤꯔꯥ ꯀꯥꯔꯤꯔꯥ ꯑꯣꯏꯔꯝꯒꯅꯤ
ꯀꯣꯜ ꯄꯥꯏꯈꯠꯂꯒ ꯑꯃꯨꯛ ꯀꯔꯤ ꯍꯥꯏꯕ꯭ꯔꯣ ꯃꯣꯏꯒꯝꯗꯣ ꯗ ꯀꯣꯜ ꯍꯦꯁ ꯐꯣꯔꯋꯥꯔ ꯗꯦꯠ ꯍꯥꯏꯕ꯭ꯔꯥ ꯀꯔꯤꯅꯣ ꯑꯃ ꯍꯥꯏꯌꯦꯕ
ꯑ ꯑꯗꯨꯃꯥꯏ ꯍꯥꯏꯔꯄꯔꯥ ꯄꯥ ꯑꯝ ꯎꯝ ꯐꯣꯔꯠꯗꯦꯠ ꯇꯨ ꯕꯣꯏꯁ ꯃꯦꯜ ꯒꯨꯝꯕ
ꯑꯥ ꯑꯥ ꯑꯥ
ꯑꯥꯏꯐꯣꯟ ꯄꯥꯏꯕꯒꯤꯔꯣ
ꯑꯥꯏ ꯐꯣꯟꯒꯤ ꯅꯠꯇꯦ ꯑꯗꯨꯒꯨꯝꯕ ꯅꯠꯇꯦ ꯍꯨꯝ ꯍꯨꯝ ꯀꯤꯕꯖꯥꯠꯅꯤꯗ ꯅꯣꯏ ꯑꯟꯇꯤꯁꯨ
ꯁꯦꯡꯕ
ꯃꯤ ꯃꯥꯟꯕꯒꯤ ꯀꯤꯈꯔ ꯃꯥꯜꯂꯦ
ꯑꯗꯨꯒꯤ ꯅꯠꯇ꯭ꯔꯗꯤ ꯀꯣ ꯇꯧꯅꯤꯡꯉꯥꯏ ꯂꯩꯇꯦ
ꯍꯣꯏ ꯑꯣ ꯑꯗꯨꯒꯤ ꯑꯣꯏꯔꯝꯃꯤ ꯑꯁꯤ ꯅꯠ ꯇ꯭ꯔꯗꯤ ꯃꯔꯝ ꯂꯩꯇꯦ ꯃꯣꯏ ꯇꯧꯔꯛꯈ꯭ꯔꯗꯤ ꯍꯥꯏꯔ ꯈꯜꯂ ꯂꯩ ꯑꯣꯏꯔꯝꯅꯦꯕ
ꯎꯝ
ꯍꯩ ꯍꯥ ꯈꯪꯗꯦꯗ ꯄꯨꯟꯁꯤꯁꯦ
ꯃꯊꯛ ꯃꯊꯛ ꯑꯣꯂꯦ ꯑꯌꯥ ꯑꯅꯤꯕꯨ ꯅꯨꯡꯁꯤꯕꯤꯕꯒꯤ
ꯑꯁꯦꯡꯕꯅꯦ ꯑꯩ ꯌꯥꯝ ꯇꯦꯟꯁꯟ ꯇꯧꯔ ꯂꯩꯕꯅꯤ ꯍꯧꯖꯤꯛꯀꯥꯟꯗꯣ
ꯃꯄꯥꯟꯗꯗꯤ ꯅꯣꯛꯑꯒ ꯂꯩꯕ ꯋꯥꯅꯤ ꯃꯅꯨꯡꯗꯗꯤ ꯌꯥꯝꯅ ꯏ
ꯑꯥ
ꯌꯥꯗ꯭ꯔꯦꯅꯦ ꯑꯩꯅ ꯅꯣꯛꯕꯁꯦ ꯗꯥ ꯅꯣꯡꯄꯣꯛꯅ ꯑꯃꯨꯛ ꯆꯩꯔꯛꯅꯤ
ꯎ ꯗꯥ ꯅꯣꯡꯄꯣꯛ ꯂꯩꯕ꯭ꯔꯥ
ꯀꯔꯤ ꯈꯨꯅꯣꯛꯅꯣꯁꯤꯕꯣ ꯍꯥꯏꯔꯒꯅꯤ
ꯂꯩꯕ꯭ꯔꯕꯕꯥ ꯃꯥꯒꯤ
ꯃꯥꯒꯤ ꯀꯥꯗ ꯂꯩꯥꯏꯔꯝꯒꯅꯤꯅ ꯌꯣꯡ ꯃꯆꯥ ꯍꯥꯏꯔꯛꯑꯦ ꯑꯩꯉꯣꯟꯗꯀꯣ ꯅꯍꯥꯟꯁꯨ
ꯑꯥꯗꯣ ꯉꯁꯤ ꯑꯩꯒꯤ ꯁꯦꯟꯗꯜ ꯑꯃ ꯂꯥꯛꯑꯦꯕꯀꯣ ꯁꯤ
ꯎꯝ
ꯇ꯭ꯔꯥꯗꯒꯤ ꯁꯤꯗ ꯐꯖꯕꯅꯦ ꯍꯤꯜꯁ ꯑꯃ ꯑꯗꯨ ꯀꯛꯄꯤꯔꯒ ꯑꯩ ꯈꯔ ꯆꯥꯎꯕ ꯑꯗꯣ ꯃꯥꯒꯤ ꯃꯈꯣꯡꯗꯨꯁꯨ ꯌꯥꯗꯦꯕ ꯎꯝ ꯀꯔꯤ ꯍꯥꯏꯁꯤꯔꯥ ꯁꯥꯏꯠ ꯑꯃꯗ ꯄꯛꯑꯕꯀꯣ
ꯑꯗꯨ ꯁꯨꯃꯥꯏꯅ ꯇꯧꯔꯛꯑꯕ ꯑꯗꯨꯒꯤ ꯑꯩꯗꯣ ꯀꯦꯟꯁꯦꯜ ꯔꯔꯤꯇꯔꯟ ꯇꯧꯅꯤꯌꯥ ꯃꯣꯍꯩ ꯈꯞꯅꯤ ꯌꯥꯝꯕꯖꯕꯅꯤꯝ ꯁꯥꯒꯤꯦ
ꯀꯂꯔ ꯀꯔꯤ ꯀꯂꯔꯅꯣꯕ ꯕ꯭ꯂꯦꯛ
ꯀꯌꯥ꯭ꯔꯥ
ꯃꯤꯗꯤ ꯌꯥꯝ ꯏꯅꯥ ꯈꯨꯨꯟꯈ꯭ꯔꯦ ꯀꯣ ꯀꯗꯥꯏ ꯀꯗꯥꯏꯗꯒꯤꯁꯨ ꯂꯧꯕ꯭ꯔꯣ ꯈꯪꯗ꯭ꯔꯦ
ꯀꯗꯥꯏ ꯀꯗꯥꯏꯒꯤ ꯂꯧꯒꯦꯔꯣ ꯑꯩꯗꯤ ꯀꯔꯤ ꯏꯁꯩ ꯆꯥꯅꯤꯡꯕ꯭ꯔꯣ ꯑꯩꯒꯤ ꯁꯤꯂꯔꯤ ꯅꯤꯔꯤꯅꯤꯅꯦ ꯅ ꯄꯣꯄꯒꯦ ꯀꯅꯥꯗꯁꯨ ꯏꯅꯤꯡ ꯉ ꯂꯩꯥꯏꯇ ꯑꯦ ꯅꯨꯄꯥꯅꯤ ꯅꯨꯡꯁꯤꯅꯔꯁꯨ ꯄꯩꯁꯥ ꯄꯥꯏꯗꯕ ꯑꯪꯉꯛꯀ
ꯄꯥꯏꯔꯒ ꯂꯩꯔꯦ ꯑꯗꯨꯗꯤ ꯃꯥꯗꯦ
ꯑꯦꯗꯨꯁ ꯄꯪꯅꯤ ꯅꯤꯕ ꯌꯥꯕ ꯆꯥꯠꯅꯗꯅꯦ ꯃꯤꯁꯨ ꯀꯦ ꯐꯖꯥꯅꯁꯨ ꯅꯨꯡꯁꯤꯅꯗ꯭ꯔꯤꯅꯗ ꯀꯅ
ꯅꯨꯡꯁꯤꯠ ꯅꯥꯔꯒ ꯂꯩꯌꯦꯅ ꯑꯗꯨꯕꯨ
ꯑꯥ ꯅꯨꯡꯁꯤꯅꯔꯁꯨꯂꯥꯏꯑ‌ꯦꯅꯥ
ꯑꯥ ꯆꯨꯝꯃꯦ ꯄꯪꯅꯤꯅꯤꯒꯅꯣ ꯃꯤꯅ ꯅꯪꯕꯨ ꯀꯔꯝꯕ ꯃꯤꯔꯣ ꯍꯥꯏꯅ ꯈꯟꯒꯅꯤ ꯀꯣ ꯑꯁꯦꯡꯕ ꯔꯤꯉꯣꯟꯗ ꯅꯤꯕꯒꯨꯝꯕ ꯇꯧꯒꯅꯨ
ꯍꯣꯏꯣꯏ ꯑꯁ ꯔꯤꯡꯒꯩꯕꯅꯤꯗꯤ ꯌꯥꯝ ꯀꯩꯅꯣ ꯀ꯭ꯂꯣꯁ ꯑꯣꯏꯈ꯭ꯔꯦꯅꯀꯣ ꯃꯥꯁꯨ ꯁꯨꯃꯥꯏꯅ ꯇꯧꯋꯦ ꯑꯩꯁꯦ ꯁꯨꯃꯥꯏꯅ ꯇꯧꯋꯦ ꯏꯕꯥꯅꯤꯗꯤ ꯀꯩꯅꯣ ꯇꯧꯈ꯭ꯔꯕꯅꯦꯕ ꯑꯗꯨ ꯃꯉꯣꯟꯗꯗꯤ ꯇꯧꯕ ꯌꯥꯗ꯭ꯔꯤꯑꯕ ꯍꯧꯖꯤꯛꯇꯤ
ꯇꯧꯗꯤ ꯇꯧꯔꯛꯀꯅꯦꯕꯀꯣ ꯅꯨꯡꯁꯤꯅꯔꯗꯤ
ꯑꯩꯗꯨꯒ ꯐꯔ ꯁꯨꯃꯥꯏꯅꯗꯤ ꯇꯥꯕꯅꯃꯤꯕꯣ ꯊꯨꯝꯁꯨ ꯊꯨꯡꯅꯅꯥꯗ꯭ꯔꯤꯉꯥꯏꯗ
ꯗꯔꯀꯥꯔ ꯂꯩꯔꯗꯤ ꯅꯤꯕ ꯇꯥꯕꯅꯦ ꯑꯩꯗꯤ ꯇꯧꯅꯤꯅꯦ ꯃꯥꯁꯨ ꯇꯧꯋꯦ ꯑꯩꯉꯣꯟꯗ ꯃꯥꯒꯤ ꯒꯥꯔꯤ ꯊ ꯊꯥꯎꯑꯣ ꯍꯥꯞꯅꯤꯡꯉꯥꯏ ꯄꯤꯔꯛꯑꯣ ꯍꯥꯏꯌꯦ
ꯑꯥ
ꯑꯗꯣ ꯑꯩꯅ ꯀꯌꯥꯅꯣ ꯍꯥꯏꯔꯒ ꯎꯝ ꯘꯔꯤꯒꯤ ꯊꯥꯎꯔꯣ ꯅꯪꯒꯤ ꯊꯥꯎꯔꯣ ꯍꯥꯏꯕ ꯑꯩꯅ
ꯑꯥ
ꯑꯗꯨꯗꯒꯦ ꯀꯔꯤꯅꯣꯅꯦ ꯃꯤꯅ ꯒꯥꯔꯤꯒꯤ ꯊꯥꯎ ꯍꯥꯞꯅꯤꯡꯉꯥꯏ ꯍꯥꯏꯔꯒ ꯁꯨꯃꯥꯏꯅ ꯁꯥꯎꯔꯛꯄ ꯑꯁ ꯌꯥꯝ ꯁꯥꯎꯒꯜꯂꯦ
ꯁꯧꯔꯪꯕꯅꯦ
ꯄꯔꯅꯦ ꯁ꯭ꯔꯣ
ꯀꯤꯌꯦꯍ‌ꯦ
ꯑꯩ ꯑꯉꯥꯎꯕꯤ ꯍꯜꯂꯤ
ꯇꯁꯥꯎ ꯁꯥꯎꯗ ꯍꯥꯏꯕ ꯅꯠꯇꯔ ꯁꯥꯎꯒ ꯕ꯭ꯔꯣ
ꯒꯜꯂꯦ ꯍꯥꯏꯕꯁꯦ ꯀꯔꯤ ꯍꯥꯏꯁꯤꯔ ꯌꯥꯝ ꯍꯥꯏꯕꯗꯤ ꯑꯩꯅ ꯋꯥ ꯑꯃ ꯍꯥꯏꯔꯦꯀꯣ
ꯎꯝ
ꯃꯤꯅ ꯑꯁꯦꯡꯕ ꯍꯥꯏꯔꯒ ꯑꯩ ꯅꯉꯣꯟꯗ ꯆꯤꯟꯊꯤꯒꯔꯣ ꯁꯨꯃꯥꯏꯅ ꯍꯥꯏꯖ ꯃꯥꯒꯤ ꯋꯥꯗꯣ ꯀꯟꯕꯗꯣ ꯁꯨꯃꯥꯏꯅ ꯇꯧꯔꯛꯑꯦꯕ ꯑꯗꯨꯒꯤ ꯑꯩꯅ ꯑꯦ ꯅꯪꯒꯤ ꯑꯩꯅ ꯍꯥꯏꯕꯗꯤ ꯅꯪ ꯌꯨ ꯊꯥꯛꯅꯤꯡꯉꯥꯏꯒꯨꯝꯕꯅꯤꯗꯤ ꯁꯨꯡꯄꯤ ꯄꯤꯔꯣꯏ ꯅꯪꯒꯤ ꯊꯥꯎ ꯍꯥꯞꯅꯤꯡꯉꯥꯏ ꯂꯩꯇ ꯂꯩꯇ꯭ꯔꯒ ꯅꯤꯔꯒ ꯍꯥꯏꯕ ꯃꯤ ꯅꯤꯁꯨ ꯅꯤꯔꯣꯏ ꯐꯥꯒꯤ ꯇꯧꯕꯅꯦ ꯅꯤꯁꯨ ꯅꯤꯔꯣꯏ ꯅꯤꯕꯤꯔꯒ ꯁꯥꯏ ꯃꯥꯒꯤ ꯋꯥꯗꯣ ꯑꯩꯅ ꯅꯤꯔꯁꯨ ꯁꯨꯡꯄꯤ
ꯑꯗꯨꯗꯤ ꯌꯥꯝ ꯐꯩꯅ ꯄꯤꯒꯅꯨ ꯅꯪꯅ ꯄꯤꯒꯨꯅ ꯍꯥꯏꯕ
ꯌꯨ ꯊꯥꯛꯑꯗꯤ ꯃꯥꯗꯤ ꯉꯥꯡꯕꯤꯈ꯭ꯔꯕ ꯋꯥꯗꯣ ꯈꯪꯗꯦ ꯍꯥꯏꯌꯦ
ꯑꯥ
ꯀꯥꯎꯋꯦ ꯍꯥꯏꯌꯦ ꯍꯦꯛ ꯀꯩꯅꯣ ꯒꯌ꯭ꯥꯟ ꯇꯥꯔꯛꯄ ꯀꯥꯟꯗꯀꯣ
ꯑꯥ
ꯑꯂꯔꯤꯁ
ꯑꯗꯣ
ꯌꯨ ꯊꯛꯑꯒ ꯅꯪꯕꯨꯗꯤ ꯀꯩꯅꯣꯒꯨꯝꯕꯗꯤ ꯇꯧꯗꯕ꯭ꯔꯥ ꯀꯨꯔꯤꯁꯨ ꯇꯧꯗꯕ꯭ꯔꯥ ꯍꯥꯏꯕꯗꯤ ꯋꯥ ꯉꯥꯡꯕ ꯈꯣꯠꯄꯗꯣ ꯑꯗꯨꯝ ꯉꯥꯡꯕ ꯅꯨꯡꯉꯥꯏꯕ꯭ꯔꯥ ꯈꯣꯠꯄ꯭ꯔꯥ ꯍꯥꯏꯕ ꯑꯗꯨꯝ ꯂꯩꯌꯦꯅ ꯎꯝ
ꯐꯣꯜ ꯇꯧꯔꯛꯇꯦꯕ ꯃꯥꯗꯤ ꯑꯗꯨꯒ ꯌꯨ ꯐꯖꯅ ꯈꯔ ꯌꯥꯝ ꯊꯛꯈ꯭ꯔꯗꯤ ꯇꯨꯝꯃꯤꯟꯅ ꯇꯨꯝꯃ ꯂꯩꯈ꯭ꯔꯅꯤ ꯀꯣꯜꯁꯨ ꯇꯧꯔꯛꯇꯦ ꯀꯣꯜꯁꯨ ꯄꯥꯏꯈꯠꯂꯣꯏ ꯀꯔꯤꯁꯨ ꯇꯧꯔꯛꯑꯣꯏ ꯑꯗꯨꯒꯤ ꯑꯩꯅ ꯗꯥꯂꯣꯔꯤꯡꯉꯣꯟꯗ ꯑꯃꯨꯛꯀ ꯍꯥꯪꯡꯉꯛꯑꯅꯦꯕ ꯃꯥꯗꯤ ꯀꯗꯥꯏ ꯆꯠꯈ꯭ꯔꯕ꯭ꯔꯣ ꯍꯡꯉꯒ ꯇꯨꯝꯃꯒ ꯂꯩꯌꯦ ꯍꯥꯏꯔꯛꯑꯅꯤ ꯑꯦꯁ ꯑꯁꯤ ꯅꯨꯄꯥꯁꯤꯗꯤ ꯌꯥꯕ ꯖꯥꯠꯅꯤꯅꯦ ꯑꯩꯅ ꯍꯥꯏꯕꯤꯕ ꯑ ꯃꯥꯗꯤ ꯌꯨꯒꯨꯝꯕ ꯊꯛꯈꯔꯗꯤ ꯁꯨꯃꯥꯏꯅ ꯇꯧꯅꯦ ꯍꯥꯏꯕ ꯑꯗꯨ ꯅꯪꯅꯁꯨ ꯈꯔ ꯀꯟꯅ ꯍꯥꯏꯌꯣ ꯅꯪꯅ ꯍꯥꯏꯔꯗꯤ ꯌꯥꯒꯅꯤ ꯍꯥꯏꯕ
ꯎꯝ
ꯑꯩꯅꯁꯨ ꯊꯛꯀꯅꯨ ꯊꯛꯀꯅꯨ ꯊꯛꯀꯅꯨ ꯍꯥꯏꯔ ꯂꯩꯕꯅꯦ ꯑꯗꯣ ꯅꯍꯥꯟ ꯅꯍꯥꯟꯗꯤ ꯑꯩꯅ ꯁꯨꯃꯥꯏꯅ ꯍꯥꯏꯕꯤꯈ꯭ꯔꯕꯅꯦ ꯅꯪ ꯁꯨꯃꯥꯏꯅ ꯊꯛꯑꯒ ꯂꯩꯔꯗꯤ ꯑꯩꯗꯤ ꯇꯣꯛꯈ꯭ꯔꯅꯤ ꯑꯃꯨꯛ ꯇꯜꯂꯦ ꯍꯥꯏꯗꯤ ꯌꯨ ꯊꯥꯛꯄ ꯃꯤꯕꯨꯗꯤ ꯁꯨꯡꯄꯥꯝ ꯄꯥꯝꯗꯦ ꯑꯩꯒꯤ ꯏꯃꯨꯡꯁꯤꯡꯅꯁꯨ ꯌꯥꯗꯦ ꯑꯩꯅ ꯍꯥꯏꯕꯤꯕꯅꯦꯕ ꯑꯗꯣ ꯍꯣꯏ ꯊꯛꯑꯔꯣꯏ ꯅꯪꯅ ꯍꯥꯏꯕꯅꯤꯅ ꯑꯩ ꯊꯛꯑꯔꯣꯏꯅ ꯍꯥꯏꯕ ꯑꯗꯣ ꯅꯨꯃꯤꯠ ꯃꯔꯤ ꯃꯉꯥ ꯗꯤ ꯑꯗꯨꯝ ꯂꯩꯕꯤꯔꯣ ꯑꯃꯨꯛ ꯊꯛꯄ ꯍꯧꯈ꯭ꯔꯦꯕ ꯃꯥꯗꯣ
ꯎꯝ
ꯑꯗꯨꯒꯤ ꯑꯩꯅ ꯍꯥꯏꯕꯅꯦꯕ ꯅꯪ ꯁꯨꯃꯥꯏꯅ ꯊꯛꯑꯒ ꯂꯩ ꯗꯤ ꯑꯦꯗꯤꯛ ꯆꯨꯈꯔꯅꯤ ꯑꯦꯗꯤꯛ ꯆꯨꯈ꯭ꯔꯗꯤ ꯀꯃꯥꯏꯅ ꯌꯨꯝ ꯄꯥꯟꯕꯥꯟ ꯀꯥꯟꯗ ꯀꯃꯥꯏꯅ ꯀꯩꯅꯣ ꯇꯧꯒꯦꯔꯣ ꯍꯥꯏꯕ ꯑꯩꯅ ꯃꯥꯅ ꯍꯥꯏꯕꯤꯕꯒꯤ ꯑꯩꯁꯨ ꯒ꯭ꯌꯥꯟ ꯇꯥꯗꯕ ꯃꯤꯗꯤ ꯅꯠꯇꯦꯗ ꯊꯛꯑꯁꯨ ꯌꯥꯝ ꯌꯥꯝ ꯊꯛꯄ ꯅꯠꯇꯦ ꯊꯕꯛ ꯋꯥ ꯕꯒꯤ ꯁꯨꯝ ꯃꯔꯛ ꯃꯔꯛꯇ ꯊꯛꯄꯅꯤ ꯍꯥꯏꯌꯦ ꯑꯗꯨ ꯍꯣꯏ ꯅꯪꯕꯨ ꯒꯌ꯭ꯥꯟ ꯇꯥꯗꯦ ꯍꯥꯏꯕ ꯅꯠꯇꯦ ꯑꯩꯁꯨ ꯊꯥꯛꯑꯣ ꯅꯪꯕꯨꯁꯨ ꯎꯝ ꯊꯥꯛꯀꯅꯨ ꯍꯥꯏꯕꯁꯨ ꯅꯠꯇꯦ ꯑꯗꯨꯕꯨ ꯔꯤꯄꯦꯠ ꯔꯤꯄꯦꯠ ꯊꯥꯛꯀꯅꯨ ꯑꯌꯨꯛ ꯉꯟꯇꯥ ꯍꯧꯒꯠꯂꯒ ꯆꯥꯛ ꯆꯥꯗ꯭ꯔꯤꯉꯩꯗ ꯑꯗꯨꯒꯨꯝꯕꯗꯣ ꯊꯛꯀꯅꯨ ꯍꯥꯏꯕ ꯋꯥꯅꯦ ꯊꯕꯛ ꯋꯥꯕ ꯃꯇꯝꯗ ꯅꯣꯡ ꯐꯥꯗꯣꯛ ꯊꯛꯀꯦ ꯍꯥꯏꯔꯦ ꯑꯩꯁꯨ ꯊꯛꯀꯅꯨꯗꯤ ꯍꯥꯏꯗꯅ ꯑꯩ ꯁꯨꯃꯥꯏꯅ ꯍꯥꯏꯕꯤꯌꯨꯅꯦꯕ
ꯑꯝ
ꯑꯗꯨ ꯇꯧꯒꯦ
ꯑ ꯃꯤꯅ ꯋꯥ ꯍꯥꯏꯔꯁꯨ ꯐꯖꯅ ꯂꯨꯍꯣꯡꯅꯕꯅꯦ ꯋꯥ ꯉꯥꯡꯗꯦꯕꯀꯣ ꯑꯩꯅ ꯈꯔ ꯀꯟꯅ ꯍꯥꯏꯔꯗꯤ ꯑꯦ ꯀꯤꯌꯦ ꯀꯔꯤꯅꯣ ꯌꯥꯝ ꯊꯤꯌꯦ ꯅꯪ ꯍꯥꯏꯌꯦ ꯑꯩꯕꯨ ꯑꯗꯨꯒ ꯀꯣ ꯎꯝ ꯀꯩ ꯀꯔꯤ ꯍꯥꯏꯁꯤꯔꯥ ꯅꯨꯄꯤ ꯅꯅꯥ ꯄ꯭ꯔꯦ ꯄ꯭ꯔꯦ ꯄ꯭ꯔꯦ ꯀꯔꯦ
ꯄꯜꯂꯦ
ꯅꯨꯄꯤ ꯅꯋꯥ ꯌꯥꯝ ꯉꯥꯡꯕꯗꯣ ꯑꯗꯨ ꯄꯥꯝꯗꯦ ꯑꯥ ꯑꯗꯨ ꯄꯥꯝꯗꯦ ꯅꯪꯁꯨ ꯍ ꯌꯦꯡꯉ ꯍꯌꯦꯡꯋꯥꯏ ꯁꯨꯃꯥꯏꯅ ꯇꯧꯒꯗ꯭ꯔꯥ ꯇꯧꯔꯗꯤ ꯑꯩ ꯇꯠꯂꯦ ꯍꯥꯏꯔꯛꯄ ꯃꯥ
ꯑꯝ ꯑꯥ
ꯑꯦꯁ ꯑꯗꯨꯕꯨꯗꯤ ꯃꯇꯥꯡ ꯃꯇꯥꯡ ꯂꯩꯅ ꯑꯩꯅ ꯍꯥꯏꯕꯤꯕ ꯃꯃꯥꯟꯅꯕꯒꯤ ꯅꯨꯄꯤꯗ ꯁꯨꯃꯥꯏꯅ ꯇꯧꯋꯦ ꯍꯥꯏꯑꯌꯦ ꯋꯥ ꯌꯥꯝ ꯄꯦꯛꯛꯑꯦ ꯍꯥꯏ ꯑꯗꯨꯒꯤ ꯑꯩꯅ ꯑꯗꯨꯕꯨꯗꯤ ꯃꯇꯥꯡ ꯃꯇꯥꯡ ꯂꯩꯑꯦ ꯍꯣꯏ ꯃꯔꯝ ꯂꯩꯇ꯭ꯔꯗꯤ ꯀꯃꯥꯏꯅ ꯇꯧꯔꯣ ꯃꯔꯝ ꯂꯩꯔꯗꯤ ꯍꯥꯏꯕ ꯇꯥꯕꯅꯤꯅꯅ ꯑꯩꯅ ꯍꯥꯏꯕꯤꯕ ꯁꯨꯃꯥꯏꯅ ꯇꯧꯔꯗꯤ ꯑꯩꯗꯤ ꯇꯜꯂꯦ ꯑꯗꯨ ꯅꯨꯄꯤ ꯍꯥꯏ ꯁꯃꯥꯏꯅ ꯇꯥꯎꯗꯣ ꯑꯁꯟꯐꯥꯥꯟ ꯄꯥꯟꯗꯦ ꯍꯥꯏꯌꯦ ꯋꯥꯗꯤꯀꯣ ꯙꯔꯦꯛ ꯙꯔꯦꯛ ꯉꯥꯡꯉꯦ ꯃꯕꯣꯛꯁꯨ ꯐꯥꯏꯌꯦꯀꯣ ꯃꯥꯒꯤ ꯄꯨꯛꯆꯦꯜꯁꯨ ꯁꯦꯡꯉꯦ ꯄꯨꯛꯆꯦꯜꯁꯨ ꯆꯥꯎꯋꯦ ꯃꯥꯗꯤ
ꯎꯝ ꯊꯥꯡꯅ ꯈꯣꯕ ꯀꯥꯟꯗ ꯀꯅꯥꯅ ꯍꯦꯟꯅ ꯐꯕ꯭ꯔꯥ ꯍꯥꯏꯕꯗꯨꯁꯨ ꯈꯪꯂꯝꯒꯅꯤꯗ ꯁꯤ
ꯑꯁ ꯑꯐꯕꯗꯤ ꯂꯣꯏ ꯐꯩꯌꯦꯕꯀꯣ ꯑꯗꯨꯕꯨ ꯑꯅꯤꯗ ꯆꯨꯁ ꯇꯧꯋ ꯍꯥꯏꯔꯗꯤ ꯁꯤꯡꯖꯩ ꯕꯦꯟꯗꯤ ꯈꯔ ꯐꯩꯌꯦꯕ ꯕꯥ ꯑꯩꯁꯨ ꯍꯥꯏꯔ ꯂꯩꯕꯅꯤꯅ ꯁꯨꯝ ꯇꯥꯏꯕꯤꯦꯟꯗꯤ ꯈꯔ ꯐꯔꯛꯑꯦ ꯍꯥꯏꯕꯗꯤ ꯋꯥꯁꯨ ꯒ꯭ꯌꯥꯟ ꯇꯥꯔꯦ ꯑꯩꯅ ꯁꯥꯎꯔ ꯂꯩꯔꯁꯨ ꯃꯥ ꯃꯥꯗꯤ ꯁꯥꯎꯔꯣꯏꯕ ꯁꯥꯎꯕ ꯐꯠꯇꯕꯅꯦ ꯁꯥꯎꯅ ꯁꯨꯃꯥꯏꯅ ꯇꯧꯋꯦꯕꯀꯣ ꯃꯥꯗꯤ ꯑꯗꯨꯒ ꯃꯥꯅ ꯁꯥꯎꯔꯒ ꯈꯔ ꯋꯥꯀꯥꯟꯗ ꯉꯥꯡꯉꯁꯨ ꯑꯩꯕꯨ ꯑꯦꯁ ꯅꯍꯥꯟ ꯂꯩꯔꯑꯣ ꯑꯩꯁ ꯁꯣꯏꯈ꯭ꯔꯦ ꯑꯩꯗꯣ ꯈꯔ ꯆꯥꯎꯕꯒꯤꯦ ꯁꯨꯃꯥꯏꯅ ꯇꯧꯒꯦ ꯁꯣꯏꯔꯦꯀꯣ ꯁꯃꯥꯏꯅ ꯍꯥꯏꯔꯕꯈꯇꯥꯛ ꯀ ꯀꯣ ꯃꯥꯗꯤ
ꯔꯤꯡ ꯈꯣꯏꯗꯤ ꯁꯨꯃꯥꯏꯅ ꯇꯧꯗꯣꯏꯅ ꯃꯥꯕꯨꯗꯤ ꯌꯥꯝ ꯒ꯭ꯌꯥꯦꯟ ꯇꯥꯏ ꯑꯗꯨꯒꯤ ꯃꯔꯝꯗꯗꯤ
ꯎꯝ ꯈꯨꯝꯕ ꯀꯥꯟꯗ ꯃꯤꯅ ꯀꯔꯝꯕꯗꯒꯦ ꯇꯥꯕ꯭ꯔꯥ ꯀꯔꯝꯕꯅ ꯍꯦꯟꯅ ꯐꯕ꯭ꯔꯥ ꯍꯥꯏꯕꯗꯨ ꯈꯪꯒꯅꯤ ꯅꯨꯡꯆꯤꯗꯨ ꯑꯗꯨꯝ ꯈꯨꯝꯕꯅꯤꯅ ꯑꯩꯈꯣꯏꯗꯤ ꯈꯨꯝꯗꯕꯅꯤꯅ ꯃꯄꯥꯟ ꯂꯣꯟ ꯈꯛꯀꯅꯤꯅ ꯑꯩꯈꯣꯏꯗ ꯈꯪꯕꯗꯤ ꯅꯪꯅ ꯅꯪꯗꯤ ꯑꯗꯨꯝ ꯅꯨꯡꯇꯤꯒꯤ ꯈꯨꯝꯕꯅꯤꯅ ꯃꯥꯅ ꯁꯥꯏ ꯀꯃꯥꯏꯅ ꯇꯕ꯭ꯔꯥ ꯃꯥ ꯀꯃꯥꯏ ꯇꯕ꯭ꯔꯥ ꯍꯥꯏꯕ ꯅꯤꯡꯃꯀꯤ ꯔꯝꯗꯤ ꯅꯪꯗꯤ ꯐꯪꯒꯅꯦꯅ
ꯎ ꯌꯥꯝ ꯐꯠꯇꯕ ꯃꯤꯗꯤ ꯅꯠꯇꯦ ꯐꯠꯇꯤꯀꯣ ꯐꯠꯇꯕ ꯃꯤꯗꯤ ꯅꯠꯇꯦ ꯑꯗꯨꯕꯨ ꯑꯩꯅ ꯈꯟꯕꯅ ꯁꯨꯃꯥꯏꯅ ꯌꯨ ꯊꯛꯑꯒ ꯂꯩꯔꯤꯗꯤ ꯎꯝ ꯅꯨꯡꯁꯤꯅꯔꯒ ꯂꯩꯕꯗꯣ ꯑꯩꯗ ꯑꯃꯨꯛꯀ ꯇꯜꯂꯛꯄ ꯑꯁ ꯈꯪꯗꯦ ꯑꯩꯒꯤ ꯋꯥꯈꯟꯁꯦ ꯂꯦꯞꯄ ꯂꯩꯗꯦꯗ ꯑꯃꯗꯁꯨ ꯑꯃꯨꯛ ꯅꯨꯡꯁꯤꯕ ꯑꯃꯗꯁꯨ ꯅꯨꯡꯁꯤꯕ ꯁꯨꯃꯥꯏꯅ ꯇꯧꯔ ꯂꯩ꯫
ꯃꯥꯅ ꯌꯨ ꯊꯥꯛꯇꯒꯤ ꯎꯝ ꯌꯨ ꯊꯥꯛꯇꯕꯒꯤ꯫